ꯀꯩꯗꯧꯔꯤꯒꯦ
ꯑꯩ ꯏꯁꯇꯤ ꯇ
ꯑꯣ ꯍꯌꯦꯡꯒꯤ ꯑꯩꯈꯣꯏ ꯕꯖꯥꯔ ꯆꯠꯅꯤ ꯍꯥꯏꯅꯕꯗꯨꯔꯥ ꯇꯛꯊꯣꯛꯑꯣ ꯇꯛꯊꯣꯛꯑꯣ ꯑꯗꯨꯗꯤ ꯆꯥꯛꯇꯤ ꯆꯥꯔꯕꯣ
ꯆꯔꯦ
ꯎꯝ ꯑꯩꯗꯤ ꯀꯩꯅꯣ ꯇꯧꯔꯤꯌꯦ ꯑꯩꯗꯤ ꯁꯤꯗ ꯍꯤꯞꯄꯒ ꯂꯩꯔꯤ
ꯎꯝ ꯍꯤꯞꯄꯨ ꯍꯤꯞꯄꯨ ꯀꯥꯡꯁꯣꯏ
ꯅꯪꯗꯣ ꯀꯩꯅꯣꯗ ꯑꯣꯏꯅ ꯂꯩꯔꯨꯅꯦ ꯃꯌꯥꯏ ꯀꯥꯗ ꯑꯣꯏꯅ ꯉꯥꯛꯇꯪ ꯂꯣꯏꯔ ꯇꯛꯎ
ꯁ꯭ꯀꯨꯜꯒ ꯆꯠꯇ꯭ꯔꯕꯣ ꯅꯪꯗꯤ
ꯆꯠ ꯆꯠꯇꯦ
ꯆꯠꯇ꯭ꯔꯦ
ꯎꯝ
ꯀꯔꯝ ꯀꯔꯝ ꯀꯥꯟꯗ ꯀꯩꯅꯣ ꯇꯧꯒꯦ ꯀꯔꯝ ꯀꯔꯝ ꯀꯥꯟꯗ ꯆꯠꯀꯦ ꯀꯔꯥꯝ ꯀꯟꯗꯩꯩ ꯀꯥꯕꯥ ꯍꯧꯗꯨꯅꯣꯕꯥ ꯍꯌꯦꯗꯤ ꯍ ꯑꯗꯨꯅꯦ ꯑꯩꯅ ꯍꯌꯦꯡꯗꯤ ꯅꯣꯡꯃꯥꯏꯖꯤꯡꯅꯤ ꯀꯃꯥꯏꯅ ꯆꯠꯄ ꯍꯧꯗꯣꯏꯅꯣ ꯁꯤꯅꯦ ꯑꯩꯅ ꯈꯜꯂꯤꯁꯦ
ꯍꯨꯝ ꯍꯨꯃ
ꯍꯪ ꯆꯤꯠꯇꯒꯤ ꯆꯠꯄ ꯍꯧꯔꯅꯤꯌꯦ
ꯎꯝ
ꯀꯩꯅꯣꯗꯤ ꯑꯣꯖꯥꯗꯤ ꯑꯗꯨꯝ ꯇꯥꯛꯄ ꯅꯨꯡꯉꯥꯏꯕꯥ ꯁ꯭ꯀꯨꯜꯗ
ꯎꯝ ꯅꯉꯥꯏ
ꯅꯨꯡꯉꯥꯏꯌꯦ ꯁꯥꯏꯟꯁ ꯅꯠꯇ꯭ꯔꯣ ꯅꯪ ꯂꯧꯗ꯭ꯔ ꯑꯣ ꯁꯥꯏꯟꯁ ꯑꯗꯨꯗꯤ ꯅꯪ ꯃꯦꯟ ꯁꯕꯖꯦꯛꯇꯤ ꯀꯩ ꯂꯧꯒꯦ
ꯍꯣꯝ ꯁꯥꯏꯟꯁ
ꯃꯦꯠ ꯂꯧꯒꯦꯒ ꯂꯧꯁꯜꯂꯣ ꯌꯥꯗ꯭ꯔꯣ ꯅꯪꯕꯣ
ꯃꯦꯠꯇꯣ ꯀꯌꯥ ꯍꯩꯅꯥꯗꯤꯅꯦ
ꯍꯥꯏꯅꯗꯤꯔ ꯎꯝ ꯑꯩꯅ ꯑꯗꯨꯖꯨ ꯂꯧꯁꯟꯒꯗꯕꯅꯦ ꯇꯨꯋꯦꯜꯐꯇꯗꯤ ꯈꯔ ꯀꯩꯅꯣ ꯇꯧ ꯍꯥꯏꯗꯤ ꯍꯌꯦꯡꯋꯥꯏ ꯊꯕꯛ ꯀꯩꯀꯥ ꯆꯪꯕꯗꯅꯅꯦ ꯃꯦꯠ ꯁꯦ ꯀꯩꯅꯣ ꯇꯧꯗꯣꯏꯅꯦꯕ ꯎꯝ ꯃꯦꯠꯁꯤꯅ ꯌꯥꯎꯔꯒꯗꯤꯅꯦ ꯁꯕꯖꯦꯛꯁꯦ ꯀꯩꯅꯣ ꯇꯧꯗꯣꯏꯅꯦꯕ ꯑ ꯑꯩꯈꯣꯏꯗ ꯀꯩꯅꯣ ꯇꯧꯔꯛꯑꯔꯣꯏꯗꯕꯅꯦꯕ ꯑꯦꯛꯖꯥꯝ ꯑꯇꯣꯞꯄ ꯊꯥꯔꯛꯑꯣꯏꯗꯣꯏꯅꯦꯕꯀꯣ ꯃꯦꯠꯁꯦ ꯂꯧꯗ꯭ꯔꯒꯗꯤ ꯑꯃꯨꯛ ꯑꯦꯛꯖꯥꯝ ꯑꯇꯣꯞꯄ ꯊꯥꯅꯕꯩ ꯃꯊꯧ ꯇꯥꯗꯣꯏꯅꯦꯕ ꯑꯗꯣ ꯑꯩꯖꯨ ꯃꯦꯠ ꯂꯧꯍꯧꯗ꯭ꯔꯦꯗ ꯑꯩꯖꯨ ꯍꯣꯝ ꯁꯥꯏꯟꯁ ꯂꯧꯔꯛꯑꯦ ꯑꯗꯣ ꯑꯩꯈꯣꯏꯒꯤ ꯇꯨꯋꯦꯜꯐꯀꯤ ꯊꯥꯒꯤꯕꯗꯨꯗꯨꯗꯤ ꯈꯔ ꯀꯩꯅꯣ ꯇꯧꯕꯅꯅꯦ ꯑꯩꯅ ꯃꯦꯠ ꯂꯧꯍꯟꯅꯤꯡꯉꯦ ꯑꯗꯨꯒꯤ ꯑꯗꯣ ꯁꯤꯟꯗꯣꯛ ꯑꯔꯨꯅꯨꯗ ꯑꯃꯨꯛ ꯁꯤꯟꯗꯣꯛꯑꯗꯤꯅꯦ
ꯎꯝ ꯍꯥꯏꯌꯦ ꯄꯩꯁꯥ ꯆꯪꯉꯛꯑꯦꯅ ꯍꯥꯏꯔꯛꯑꯦ
ꯑꯣ ꯀꯩꯅꯣꯒ ꯌꯥꯝ ꯇꯧꯕꯅꯦ ꯐꯪꯁꯟꯒ ꯌꯥꯝ ꯇꯧꯕꯗ ꯑꯃ ꯍꯣꯜ ꯑꯆꯧꯕ ꯑꯃ ꯑꯗꯨꯗꯩ ꯂꯩꯕꯅꯦꯕꯀꯣ ꯑꯗꯨꯗ ꯅꯠꯇꯕ ꯑꯈꯣꯏ ꯁ꯭ꯀꯨꯜ ꯅꯠꯇꯕ ꯃꯅꯥꯛꯇ ꯑꯃ ꯂꯩꯕꯅꯦꯕꯀꯣ ꯑꯗꯨꯗꯒ ꯇꯧꯔꯛꯇꯣꯏꯅꯦ ꯌꯥꯝ ꯅꯨꯡꯉꯥꯏꯕꯅꯦ
ꯎꯝ
ꯑꯣꯖꯥ ꯑꯅꯧ ꯑꯅꯧꯕ ꯃꯌꯥꯝ ꯌꯥꯎꯔꯕꯣ
ꯌꯥꯎꯗ꯭ꯔꯤꯗ ꯀꯩꯁꯨ ꯍꯧꯖꯤꯛ ꯑꯗꯣ ꯈꯪꯗꯦ ꯑꯩ ꯁ꯭ꯀꯨꯜ ꯆꯠꯇꯕ ꯀꯨꯏꯔꯝꯅꯤꯅ ꯌꯥꯎꯔꯝꯒꯗ꯭ꯔ ꯈꯪꯗꯦ
ꯑꯣ ꯀꯔꯝꯕ ꯍꯩꯔꯝꯕ ꯍꯪꯖꯤꯠꯇꯩ ꯆꯠꯄ ꯍꯧꯅꯤꯕ ꯅꯠꯇ꯭ꯔꯥ
ꯎꯝ
ꯑꯗꯣ ꯏꯜꯂꯚꯦꯟꯖꯦ ꯈꯪꯖꯟꯕꯗꯤ ꯃꯊꯧ ꯇꯥꯏ ꯑꯗꯣ ꯀꯥꯗ꯭ꯔꯁꯨ ꯌꯥꯕꯅꯤꯗ ꯑꯗꯨꯝ ꯀꯥꯗ꯭ꯔꯖꯨ ꯌꯥꯕꯅꯦ ꯍꯥꯏꯔꯗꯤꯅꯦ ꯂꯥꯏꯔꯤꯛꯇꯨꯗꯤ ꯈꯪꯖꯟꯗꯕ ꯌꯥ ꯇꯦꯗꯅ ꯑꯗꯣ ꯍꯥꯏꯗꯤ ꯁꯨꯝ ꯄ꯭ꯔꯣꯃꯣꯁꯟꯅꯦꯕ ꯏꯂꯚꯦꯟꯖꯤꯗꯤ ꯑꯗꯣ ꯃꯔꯨꯗꯤ ꯌꯥꯝ ꯑꯣꯏꯕ ꯎꯝ
ꯍꯟꯗꯛ ꯑꯣꯏꯗ꯭ꯔꯦꯌꯦ
ꯃꯣꯏ ꯍꯥꯏꯖꯜꯂꯤꯅꯤ ꯑꯣꯏꯗ꯭ꯔꯦꯅ
ꯑꯣꯏꯗ꯭ꯔꯦ ꯍꯥꯏ ꯃꯃꯥꯡ ꯆꯍꯤꯗꯒꯤ
ꯃꯃꯥꯡ ꯆꯍꯤꯒꯤ ꯑꯈꯣꯏꯒꯤ ꯑꯣꯏꯔꯛꯑꯦ
ꯅꯣꯏꯕꯧ ꯇꯪꯅꯦꯌꯦ ꯑꯗꯣ ꯃꯃꯥꯡ ꯆꯍꯤꯗꯩ ꯑꯣꯏꯔꯔꯣꯏ ꯍꯥꯏꯑꯌꯦ
ꯑꯣ ꯉꯁꯥꯏ ꯍꯩꯅꯧ ꯆꯥꯕꯗꯣ ꯍꯥꯎꯇ꯭ꯔꯥ
ꯍꯥꯎꯋꯦ
ꯉꯁꯥꯏ ꯍꯩꯅꯧ ꯑꯁ ꯅꯣꯏꯗꯥꯅ ꯑꯃꯨꯛ ꯃꯌꯥꯝ ꯄꯨꯔꯛ ꯄꯗꯣ ꯑꯗꯨꯒꯤ ꯀꯩꯕ ꯃꯨꯟꯗꯕ ꯑꯃ ꯌꯦꯜꯂꯣ ꯉꯥꯛꯇꯗꯤ ꯑꯣꯏꯕꯗꯣ ꯌꯥꯝ ꯍꯥꯎꯇ꯭ꯔꯣ
ꯍꯥꯎꯋꯦ ꯑꯗꯣ ꯌꯨꯕꯤ ꯍꯩꯅꯧꯗꯩ ꯃꯨꯟꯕ ꯃꯥꯜꯂꯦꯕ ꯑꯗꯣ
ꯎꯝ ꯃꯩ ꯃꯨꯜꯂꯤꯅꯦ ꯑꯗꯣ ꯍꯥꯏꯗꯤ ꯄꯦꯠ ꯄꯦꯠ ꯂꯥꯎꯗ꯭ꯔꯒꯅꯦ ꯌꯥꯝ ꯍꯥꯎꯋꯦ ꯍꯥꯏꯕ ꯃꯁꯤꯡꯒ ꯌꯥꯎꯗꯕꯤꯗꯣ ꯈꯨꯍꯥꯎꯗꯣ ꯌꯦꯡꯉꯣ
ꯎꯝ ꯑꯗꯨ ꯌꯨꯕꯤ ꯍꯩꯅꯧ ꯑꯣꯏꯔꯝꯅꯦꯕ
ꯎꯝ ꯌꯨꯕꯤ ꯍꯩꯅꯧ ꯅꯠꯇꯦ ꯌꯨꯕꯤ ꯍꯩꯅꯧꯗꯤ ꯑꯗꯨꯃꯥꯏ ꯇꯧꯒꯗꯧ ꯅꯠꯇꯦ ꯌꯨꯕꯤ ꯍꯩꯅꯧꯗꯤ ꯌꯨꯕꯤꯒꯤ ꯇꯥꯏꯞꯇ ꯁ꯭ꯋꯥꯏ ꯁ꯭ꯋꯥꯏ ꯂꯥꯎꯗꯣꯏꯕ
ꯉꯁꯥꯏꯗꯨ ꯇꯧꯏꯗꯨꯗꯤ ꯑꯗꯣ
ꯇꯧꯕ꯭ꯔꯅꯦ
ꯇꯧꯕꯅꯦ ꯉꯁꯥꯏꯖꯨ ꯉꯁꯤꯡ ꯑꯝꯇ ꯌꯥꯎꯗꯝꯅꯤ
ꯎꯝ ꯃꯁꯤꯡꯗꯤ ꯑꯝꯇ ꯌꯥꯎꯗꯦ ꯍꯥꯎꯗꯤ ꯍꯥꯎꯋꯦ ꯉꯁꯥꯏꯒꯤꯗꯨ
ꯎꯝ
ꯉꯁꯥꯏꯖꯦ ꯑꯩꯈꯣꯏ ꯀꯩꯅꯣ ꯍꯣꯏꯗ ꯆꯠꯂꯨꯏꯌꯦ ꯑꯩꯈꯣꯏ ꯃꯥꯏ ꯃꯄꯥꯝꯗꯣ
ꯎꯝ
ꯑꯩꯗꯣ ꯆꯠꯂꯨꯏꯕꯀꯣ ꯑꯗꯨꯒ ꯀꯩꯅꯣ ꯇꯧꯔꯤꯅꯦ ꯎꯝ ꯑꯈꯣꯏꯒꯤ ꯆꯦ ꯑꯃ ꯂꯩꯕꯗꯣ ꯑꯈꯣꯏꯆꯦ ꯑꯩꯈꯣꯏꯝ ꯑꯩꯈꯣꯏ ꯃꯥꯒꯤ ꯃꯆꯦꯒꯤ ꯃꯆꯥꯥ ꯑꯗꯨꯗꯣ ꯍꯌꯦꯡ ꯂꯥꯛꯇꯣꯏꯅꯦꯕ ꯑꯗꯨꯒꯤ ꯑꯈꯣꯏ ꯍꯌꯦꯡ ꯃꯣꯃꯣ ꯁꯥꯗꯣꯏꯅꯤꯀꯣ
ꯁꯤꯗ ꯂꯥꯛꯇꯣꯏꯔꯥ
ꯍꯣꯏ ꯁꯤꯗ ꯃꯣꯃꯣ ꯁꯥꯗꯣꯏꯅꯤꯀꯣ ꯑꯗꯨꯒ
ꯑꯝ
ꯑꯗꯨꯒ ꯍꯥꯏꯗꯤ ꯑꯩꯈꯣꯏꯗꯣ ꯑꯩꯈꯣꯏ ꯅꯪ ꯑꯃ ꯂꯩꯔꯦ ꯑꯩ ꯑꯃ ꯂꯩꯔꯦ ꯈꯨꯣꯏꯠꯆꯦ ꯑꯃ ꯂꯩꯔꯦ ꯑꯩꯣꯏꯆꯦ ꯃꯃꯥꯟꯕꯤ ꯑꯃ ꯂꯩꯔꯦ ꯑꯗꯨꯗꯒꯤ ꯑꯥꯗ ꯂꯥꯛꯇꯗꯨ ꯀꯣꯏꯆꯦ ꯑꯗꯨꯝ ꯂꯩꯔꯦ ꯑꯗꯨꯗꯤ ꯑꯩꯈꯣꯏ ꯃꯉꯥ ꯁꯨꯔꯅꯤꯗꯅ ꯑꯩꯈꯣꯏ ꯃꯉꯥꯗꯤ ꯊꯕꯛꯇꯣ ꯑꯗꯨꯝ ꯊꯨꯅ ꯇꯧꯕꯅꯤꯅ ꯊꯨꯅ ꯇꯧꯔꯁꯦꯕ ꯍꯦꯛꯇ ꯍꯥꯏꯗꯤ ꯑꯥ ꯅꯨꯡꯗꯥꯡꯐꯧ ꯇꯥꯗꯅꯕ
ꯎꯝ
ꯑꯗꯨꯒꯤ ꯍꯦꯛꯇ ꯃꯌꯥꯝ ꯇꯧꯁꯜꯂꯒꯦ ꯑꯗꯨꯒ ꯍꯥꯎꯅꯤꯀꯣ ꯍꯌꯦꯡꯗꯤ ꯀꯦꯞꯁꯤꯀꯝꯗꯣ ꯑꯗꯨꯁꯨ ꯕꯖꯥꯔꯗꯒꯤ ꯃꯄꯣꯠ ꯃꯆꯩꯗꯣ ꯑꯗꯨ ꯂꯣꯏ ꯂꯩꯔꯦ ꯑꯗꯨꯝ
ꯎꯝ ꯁꯤꯡꯖꯨꯗ ꯆꯥꯁꯦ
ꯎ ꯁꯤꯡꯖꯨ ꯆꯥꯗꯨꯅꯤꯅꯦ ꯁꯤꯖꯗꯤ ꯋꯥꯠꯄ ꯌꯥꯗꯤ ꯍꯌꯦꯡꯁꯨ ꯅꯤꯅꯤꯗꯣ ꯊꯤꯔꯛꯑꯁꯤ ꯀꯥꯏ ꯀꯥꯏꯗꯅꯣ
ꯃꯤꯃꯤ ꯐꯪꯉꯦ ꯍꯥꯏꯕꯅꯤꯗ ꯁꯣꯔꯣꯛꯞ ꯈꯥꯏꯕꯝꯗ ꯁꯣꯔꯣꯛꯞ ꯈꯥꯏꯕꯝꯗ ꯐꯪꯉꯦ ꯍꯥꯏꯕꯅꯤ
ꯑꯣ ꯑꯗꯨꯗꯤ ꯑꯗꯨꯗꯩ ꯂꯩꯔꯛꯄ ꯌꯥꯔꯅꯤꯌꯦ
ꯎꯝ
ꯐꯔ ꯐꯔ ꯑꯗꯣ ꯍꯌꯦꯡꯗꯤ ꯍꯟꯖꯥꯡ ꯅꯥꯄꯤꯗꯨꯗꯤ ꯁꯥ ꯑꯩꯈꯣꯏ ꯁ꯭ꯋꯥꯏꯗꯗꯤ ꯌꯥꯝ ꯇꯥꯡꯉꯤꯗꯅ
ꯎꯝ
ꯑꯥꯗꯗꯤ ꯍꯣꯡꯉꯦꯕꯀꯣ ꯑꯥꯗꯗꯤ ꯑꯁ ꯀꯣꯕꯤꯒꯁꯦ ꯑꯩꯈꯣꯏ ꯀꯩꯊꯦꯜꯁꯤꯗꯅꯦ ꯂꯨꯄꯥ ꯁꯤꯛꯁꯇꯤꯔꯥ ꯀꯩꯅꯣꯝꯃꯥ ꯍꯥꯏꯔꯛꯏꯅꯦ ꯃꯤ ꯑꯗꯨꯒꯤ ꯈꯨꯇꯥꯪꯗꯣ ꯌꯦꯡꯉꯣ
ꯑ ꯑꯥ ꯑꯗꯨꯗꯤ ꯍꯣꯡꯉꯝꯗꯣꯏꯅꯤꯗꯣ ꯑꯥꯗꯩ ꯑꯗꯨꯝ ꯂꯩꯔꯁꯦ
ꯑꯗꯒꯤ ꯂꯩꯔꯛꯑꯅꯤ ꯑꯗꯨꯗꯒꯤ ꯀꯣꯕꯤ ꯂꯩꯔꯛꯑꯅꯤ ꯑꯗꯨꯗꯒꯤ ꯑꯃꯅ ꯒꯖꯔ ꯂꯩꯔꯥꯅꯤ ꯑꯗꯨꯗꯒꯤ ꯀꯦꯞ ꯁꯤꯀꯝ ꯂꯩꯔꯛꯑꯅꯤ ꯑꯗꯨꯗꯒꯤ ꯁꯥ ꯃꯔꯣꯏ ꯑꯗꯨꯗꯒꯤ ꯐꯗꯤꯒꯣꯝ ꯑꯗꯨꯗꯒꯤ ꯏꯁꯄ꯭ꯔꯤꯡ ꯑꯣꯅꯤꯌꯟ ꯌꯥꯝ ꯂꯩꯔꯛꯑꯅꯤ ꯑꯗꯨꯗꯒꯤ ꯀꯩꯅꯣꯗꯤ ꯂꯩꯔꯝꯒꯅꯤ ꯑꯩꯈꯣꯏꯗ ꯎꯝ ꯃꯣꯏꯗꯥꯗꯤ ꯈꯔ ꯂꯩꯔꯝꯒꯅꯤ ꯅꯣꯏꯗ ꯂꯩꯍꯧꯗ꯭ꯔꯣ ꯃꯣꯏꯗꯥ
ꯃꯣꯏꯗꯥꯂꯔ ꯃꯣꯏꯗ ꯁꯥꯗꯦꯀ ꯑꯗꯨꯅ
ꯑꯗꯨꯗꯤ ꯑꯩꯈꯣꯏꯆꯦ ꯍꯣꯏ ꯃꯃꯥꯟꯅꯕꯤꯒꯤ ꯃꯣꯏ ꯗꯨꯀꯥꯟ ꯐꯝꯃꯤꯗꯅ ꯈꯔ ꯆꯥꯎꯅ ꯑꯁꯤꯗ ꯂꯩꯕꯗꯣ ꯑꯗꯨꯗ ꯃꯥꯒꯤ ꯃꯣꯏꯗꯒꯤ ꯄꯨꯍꯜꯂꯛꯄ ꯌꯥꯅꯤꯌꯦ ꯑꯗꯨꯝ ꯈꯔ ꯀꯣ
ꯍꯣꯏ ꯌꯥꯅꯤ
ꯍꯌꯦꯡ ꯉꯟꯅ ꯆꯠꯅꯤ ꯍꯥꯏꯕꯅꯤꯀꯣ ꯉꯟꯅ ꯉꯟꯇꯥꯥꯅ ꯏꯔꯨꯖꯧꯀꯣ ꯍꯧꯒꯠꯂꯛ
ꯄ ꯍꯥꯏꯗꯅ
ꯄꯨꯡ ꯇꯔꯥ ꯃꯈꯥꯏꯗ
ꯇꯔꯥ ꯃꯈꯥꯏ ꯑꯗꯨꯋꯥꯏꯗ ꯌꯥꯏ ꯌꯥꯏ ꯑꯗꯨꯗꯤ ꯅꯪꯅꯤ
ꯍꯧꯖꯤꯛꯁꯦ ꯀꯣꯟ ꯑꯩ ꯍꯧꯖꯤꯛ ꯀꯣꯟ ꯐꯦꯡꯗꯣꯛꯑꯝꯃꯅꯤ ꯍꯌꯦꯡ ꯑꯌꯨꯛ ꯍꯧꯒꯠꯂꯒ ꯑꯃꯨꯛ ꯀꯩꯅꯣ ꯇꯧꯔꯅꯤ ꯑꯩ ꯍꯧꯒꯠꯂꯒ ꯑꯩꯅ ꯏꯔꯨꯞ ꯐꯠ ꯂꯥ ꯂꯨꯖꯊꯣꯛꯑꯅꯤ ꯀꯣꯛ ꯀꯁꯦ ꯇꯨꯝꯃꯅꯤ ꯑꯗꯨꯒ ꯂꯣꯏꯔꯦ ꯑꯩꯒꯤꯗꯤ
ꯑꯩꯗꯣ ꯉꯁꯤ ꯀꯣꯟ ꯐꯦꯡꯉꯝꯗꯣꯏꯅꯦ
ꯎꯝ ꯐꯦꯡꯗꯣꯛꯑꯝꯃꯣ ꯍꯥꯏꯗꯤ ꯍꯌꯦꯡꯗꯣ ꯈꯔ ꯊꯨꯅꯕ ꯅꯠꯇ꯭ꯔꯥ
ꯎꯝ
ꯊꯨꯑꯗꯤ ꯐꯩꯗꯅ ꯍꯌꯦꯡꯗꯣ ꯊꯨꯅ ꯆꯠꯂꯒ ꯑꯩꯒꯤ ꯅꯪꯒꯤꯗꯤ ꯀꯩꯀꯩ ꯂꯩꯗꯣꯏꯅꯣ ꯄꯣꯠ
ꯑꯩ ꯕ꯭ꯔꯦꯁꯂꯦꯠꯅꯦ ꯀꯀꯩꯁꯨ ꯌꯦꯡꯒꯦ ꯇꯧꯕ ꯂꯦꯠꯇꯦ
ꯐꯨꯔꯤꯔꯤꯠ
ꯎꯝ ꯐꯨꯔꯤꯠ ꯑꯣꯔꯣ ꯑꯗꯨꯗꯒꯤ ꯅꯤꯜ ꯄꯨꯂꯤꯁꯀꯨꯝꯕ ꯂꯩꯒꯦ ꯇꯧꯅꯦ
ꯎꯝ ꯑꯗꯨꯗꯤ ꯀꯩꯅꯣꯗꯤ ꯂꯦꯝꯃꯦ ꯑꯩ ꯑꯗꯨꯒ ꯑꯩꯒꯤꯅꯦ ꯐꯨꯔꯤꯠ ꯑꯉꯧꯕꯗꯣ ꯑꯩ ꯐꯨꯔꯤꯠ ꯑꯉꯧꯕ ꯈꯟꯖꯤꯀꯣ ꯍꯌꯦꯡꯗꯤ ꯕꯦꯒꯀ ꯅꯣꯏꯅ ꯐꯖꯕ ꯈꯔ ꯈꯜꯂꯣꯕ ꯕꯦꯒ ꯀꯗꯣ ꯑꯩꯗꯤ ꯈꯟꯕ ꯍꯩꯇꯦꯕ
ꯑꯩꯈꯣꯏꯆꯦ ꯌꯥꯎꯔꯤꯗꯨꯕꯨ
ꯎꯝ ꯑꯩꯈꯣꯏꯆꯦ ꯌꯦꯎꯕꯩꯅꯕꯨꯗꯤ ꯌꯥꯔꯦ ꯑꯗꯣ ꯅꯣꯏ ꯑꯩꯈꯣꯏ ꯍꯥꯏꯗꯤ ꯃꯤ ꯑꯃꯈꯛꯅ ꯐꯖꯩ ꯍꯥꯏꯕꯗꯤ ꯌꯥꯗꯤ ꯄꯨꯜꯂꯞꯅ ꯐꯖꯩ ꯍꯥꯏꯕꯗꯣ ꯑꯗꯨꯗꯣ ꯑꯣꯏꯅ ꯂꯧꯖꯦ
ꯎꯝ
ꯑꯩꯒꯤꯖꯦ ꯍꯥꯏꯗꯤ ꯃꯟꯗꯦꯗ ꯊꯛ ꯂꯥꯎꯅ ꯄꯨꯁꯟꯕ ꯌꯥꯅꯕꯅꯦꯕ ꯑꯗꯣ ꯍꯥꯏꯗꯤ ꯄꯣꯠ ꯄꯨꯨꯗꯤ ꯆꯦꯟꯒ꯭ꯔꯦꯕꯀꯣ ꯑꯩꯗꯣ ꯑꯗꯨꯒ ꯂꯥꯛꯇꯧꯕꯗꯣ ꯌꯥꯝ ꯀꯨꯏ ꯋꯥꯠꯂꯦꯕ ꯑꯗꯨꯒꯤ ꯃꯟꯗꯦꯗꯩ ꯀꯣꯂꯦꯖ ꯀꯥꯗꯣꯏꯅꯦꯕ
ꯎꯝ
ꯍꯌꯦꯡ ꯆꯥꯊꯔꯁꯦ ꯍꯌꯦꯡꯗꯤ ꯃꯌꯥꯝ ꯑꯆꯥꯄꯣꯠꯇꯤ ꯆꯥꯔꯛꯑꯔꯣꯏꯁꯦ
ꯎꯝ
ꯑꯆꯥꯄꯣꯠꯇꯤ ꯆꯥꯔꯔꯣꯏꯒꯦ ꯑꯗꯨꯒ ꯇꯧꯈ꯭ꯔꯁꯤ ꯍꯦꯛꯇ ꯅꯩꯔꯁꯦ ꯑꯗꯨꯗꯒꯤ ꯑꯩꯈꯣꯏ ꯃꯊꯪ ꯆꯍꯤꯗ ꯑꯩꯈꯣꯏ ꯑꯥꯗ ꯆꯠꯅꯤ ꯍꯥꯏꯕꯗꯣ
ꯎꯝ
ꯑꯗꯨꯒꯤꯗꯨ ꯅꯪꯖꯨ ꯄꯩꯁꯥ ꯈꯔ ꯇꯨꯡꯖꯝꯟꯕ ꯍꯧꯔꯣ ꯈꯪꯉꯕ ꯄꯩꯁꯥꯗꯣ ꯁꯦꯝꯐꯨ ꯑꯃꯗ ꯂꯨꯄꯥ ꯇꯔꯥ ꯀꯨꯟ ꯇꯔꯥ ꯀꯨꯟ ꯍꯥꯞꯆꯤꯟꯒꯦꯔꯥ ꯅꯠꯇ꯭ꯔꯒ ꯀꯩ ꯇꯧꯒꯦꯒꯦ ꯇꯧꯕ ꯍꯧꯔꯣ
ꯍꯧꯔꯗꯧꯅꯦ
ꯁꯤꯝꯐꯨ ꯑꯃ ꯀꯩꯅꯣ ꯇꯧꯕꯤꯗꯨꯣ ꯈꯪꯕ꯭ꯔꯥ ꯀꯔꯤ ꯍꯥꯏꯔꯣꯔꯣ
ꯑꯩꯈꯣꯏꯆꯦꯗꯣ ꯍꯌꯦꯡ ꯀꯔꯤ ꯂꯩꯅꯤ ꯍꯥꯏꯅꯣꯕ
ꯃꯥꯔꯣ ꯃꯥꯗꯤ ꯀꯩ ꯂꯩꯗꯣꯏꯅꯣ ꯈꯪꯗꯦ ꯃꯥꯗꯤ ꯑꯩꯅ ꯆꯠꯁꯦꯅ ꯍꯧ ꯃꯥꯖꯨ ꯄꯣꯠ ꯈꯔ ꯌꯦꯡꯗꯣꯏꯔꯝꯒꯅꯤꯕ ꯐꯨꯔꯤꯠ ꯀꯩꯀꯥ ꯈꯔ
ꯑꯩꯒꯤ ꯑꯗꯨ ꯑꯅꯝꯕꯅ ꯑꯩꯒꯤꯗꯤ ꯕꯦꯒꯀ ꯁ꯭ꯀꯨꯜ ꯀꯩꯅꯣꯒ ꯂꯩꯖꯦꯅ ꯑꯩꯅ ꯒꯔꯤ ꯒꯔꯤ ꯇꯛꯏꯅꯦꯕ ꯈꯪꯉꯕ ꯃꯣꯏ ꯑꯅꯤꯗ ꯑꯩꯈꯣꯏꯆꯦꯒ ꯃꯥꯒꯤ ꯃꯃꯥꯟꯅꯕꯤꯗꯨꯗꯒ ꯍꯥꯏꯗꯤ ꯄꯣꯠꯇꯣ ꯑꯩꯒꯤ ꯑꯩꯒꯤ ꯀꯣꯂꯦꯖꯀꯤꯗꯣ ꯈꯔ ꯂꯩꯔꯨꯁꯤ ꯂꯩꯔꯨꯁꯤꯅ ꯑꯩꯅ ꯇꯛꯄꯩꯅꯦ ꯍꯦꯟꯅ ꯇꯛꯁꯟꯕꯩꯅꯦ ꯑꯩꯅ ꯍꯧꯖꯤꯛ ꯆꯠꯇꯣꯏꯁꯤ ꯅꯠꯇ꯭ꯔꯗꯤ ꯁꯤꯡꯖꯨ ꯆꯥꯕꯗ ꯂꯣꯏꯁꯤꯟꯒꯤꯗꯣꯔꯕꯅꯦ
ꯎꯝ ꯑꯗꯣ ꯑꯩꯈꯣꯏꯆꯦ ꯃꯃꯥꯟꯅꯕꯤꯗꯨꯗ ꯍꯥꯏꯒ꯭ꯔꯕꯣ ꯍꯌꯦꯡꯒꯤ ꯄꯨꯡꯗꯣ
ꯎꯝ ꯃꯣꯏꯅꯤꯅꯦꯅꯦ ꯊꯥꯔꯛꯏꯁꯦ ꯍꯌꯦꯡꯒꯤ ꯄꯨꯡ ꯄꯨꯡ ꯀꯩꯅꯣꯗ ꯇꯥꯅꯦꯅ ꯎꯝ ꯄꯨꯡ
ꯇꯔꯥ ꯃꯈꯥꯏ ꯎꯝ ꯇꯔꯥꯃꯈꯥꯏꯗ ꯊꯣꯛꯁꯦ ꯍꯥꯏ ꯅꯠꯇ꯭ꯔꯕ ꯑꯩꯔꯣ ꯄꯨꯡ ꯈꯪꯗꯦ ꯉꯁꯤꯗꯤ ꯈꯔ ꯉꯟꯅ ꯇꯨꯝꯃꯅꯤ ꯍꯌꯦꯡ ꯉꯟꯅ ꯍꯧꯒꯠꯇꯣꯏꯅꯤꯅꯥ
ꯎꯝ ꯑꯁ ꯑꯩꯗꯤꯅꯦ ꯉꯟꯅ ꯇꯨꯝꯃꯖꯨ ꯊꯦꯡꯅ ꯇꯨꯝꯃꯖꯨ ꯑꯗꯨꯝ ꯆꯞ ꯃꯥꯟꯅꯩꯗ ꯇꯨꯝꯅꯤꯡꯕꯖꯦ ꯑꯥ ꯕꯧ ꯑꯥꯕꯧ ꯇꯨꯝꯅꯤꯡꯉꯦ ꯑꯩꯗꯤ
ꯑꯗꯨꯅꯦ ꯑꯩꯖꯨ ꯑꯩꯖꯨ ꯇꯨꯝꯅꯤꯡꯉꯦ ꯍꯥꯏꯕ ꯑꯗꯨꯝ ꯍꯦꯛꯇ ꯄꯨꯡ ꯇꯥꯗ꯭ꯔꯤꯕꯨꯛ
ꯍꯣꯏ ꯇꯨꯝꯒꯤꯕ ꯄꯨꯡꯗꯣ ꯇꯥꯗ꯭ꯔꯤꯕꯨꯛ
ꯑꯩꯖꯨ ꯇꯨꯝꯅꯤꯡꯉꯦ ꯑꯗꯨꯅꯦ ꯑꯗꯣ ꯆꯞ ꯃꯥꯟꯅꯩ ꯑꯗꯨꯖꯨ ꯍꯌꯦꯡꯗꯤ ꯉꯟꯅ ꯉꯝꯅꯕ ꯍꯧꯒꯠꯂꯦ
ꯄꯥꯕ ꯍꯧꯒꯠꯂꯣ ꯏꯕꯦꯝꯃꯥ
ꯎꯝ
ꯂꯥꯏꯔꯤꯛ ꯑꯣꯏꯅ ꯄꯥꯕ ꯍꯧꯖꯤꯜꯂꯨ ꯍꯧꯖꯤꯛꯇꯤ ꯑꯗꯨ ꯈꯪꯍꯧꯕꯖꯤꯅꯕꯨꯗꯤ ꯌꯥꯝ ꯀꯥꯟꯅꯕ ꯅꯪ ꯍꯌꯦꯡꯋꯥꯏ ꯅꯦꯠꯀꯥ ꯊꯥꯅꯤꯡꯉꯖꯨ ꯅꯪ ꯀꯩ ꯊꯕꯛ ꯇꯧꯒꯦ ꯈꯜꯂꯤꯅꯣ
ꯑꯩ ꯕꯤ ꯑꯦ ꯁꯤ ꯅꯔꯁꯤꯡ ꯇꯝꯃꯥꯅꯤ꯫
ꯑꯣ ꯑꯩꯖꯨ ꯑꯗꯨꯃꯥꯏ ꯍꯥꯟꯅ ꯈꯜꯂꯝꯃꯤ ꯑꯗꯨꯒ ꯇꯣꯛ ꯑꯦ ꯫
ꯀꯩꯒꯤꯕ?
ꯑꯃꯨꯛ ꯍꯥꯏꯅꯤ ꯑꯃꯃꯨꯛ ꯍꯥꯏꯅꯤ ꯑꯃꯃꯨꯛ ꯍꯥꯏꯅꯤ ꯑꯩꯈꯣꯏ ꯆꯦ ꯑꯃ ꯑꯩꯈꯣꯏꯒꯤ ꯑꯁꯤꯒꯤ ꯃꯈꯥꯔꯣꯝꯒꯤꯗꯣ
ꯎꯝ
ꯃꯣꯏꯒꯤꯗꯨꯗ ꯇꯝꯗꯣꯏꯔꯥ?
ꯍꯥ ꯀꯩꯕꯥ?
ꯗꯔꯣ ꯅꯠꯇ꯭ꯔꯒ ꯅꯣꯏꯒꯤ ꯅꯣꯏ ꯃꯥꯏ ꯃꯄꯥꯝꯒꯤ ꯅꯣꯏ ꯆꯦꯒꯤꯗꯨꯗ ꯅꯣꯏꯅ ꯇꯝꯕ ꯅꯣꯏꯗꯥ ꯍꯣꯏꯅ ꯇꯝꯕ ꯃꯐꯝꯗꯨꯗꯔ ꯑꯩꯈꯣꯏꯗꯥ ꯍꯣꯏꯅꯒ ꯇꯝꯝꯕ ꯃꯐꯝꯗꯨꯗꯔꯣ?
ꯈꯪꯗꯦ ꯑꯩ ꯃꯅꯤꯄꯨꯔꯗ ꯇꯝꯍꯟꯅꯤ ꯍꯥꯏꯕ꯭ꯔ ꯀꯩꯅꯣꯝ ꯍꯥꯏ ꯑꯗꯣ ꯑꯩ ꯃꯅꯤꯄꯨꯔꯗ ꯇꯝꯕꯁꯦ ꯄꯥꯝꯗꯦ꯫
ꯎꯝ ꯃꯅꯤꯄꯨꯔꯗ ꯇꯝꯕꯖꯤ ꯀꯩꯅꯣ ꯇꯧꯗꯝ ꯍꯥꯏꯗꯤ ꯎꯝ ꯀꯩ ꯍꯥꯏꯅꯤ ꯍꯣꯏꯗ ꯑꯗꯨꯝ ꯇꯝꯃꯖꯨ ꯌꯥꯏꯗ ꯑꯗꯣ ꯅꯪꯖꯨ ꯏꯁꯇ꯭ꯔꯤ ꯇꯛꯏ ꯍꯥꯏꯕꯗꯣ ꯐꯖꯅ ꯇꯛꯆꯔꯣ ꯑꯩꯖꯨ ꯀꯩꯅꯣ ꯇꯧꯔꯨꯒꯤꯒꯦ꯫ ꯊꯕꯛ ꯇꯧꯔꯨꯒꯤꯒꯦꯀꯣ꯫
ꯍꯣꯏ ꯍꯣꯏ
ꯊꯝꯃꯦ ꯊꯝꯃꯦ
ꯎꯝ